ꯑꯥ
ꯅꯧ
ꯔꯨꯝ ꯋꯥꯏ ꯇꯔꯃꯅꯤ ꯂꯣꯏꯔꯦ ꯅꯪꯗꯤ
ꯑꯩ ꯂꯩꯌꯦ
ꯑꯣ ꯀꯥꯏꯗ ꯂꯩꯒꯦ
ꯃꯄꯥꯟꯗ ꯂꯩꯑ ꯑꯩ ꯖꯣ ꯆꯥꯛꯆꯥꯕ ꯂꯣꯏꯔꯒ ꯑꯗꯨꯝ ꯃꯄꯥꯟꯗ ꯋꯥꯛꯀꯤꯡꯒꯨꯝꯕ ꯆꯠꯄ ꯍꯥꯏꯇꯥꯔꯦ
ꯎꯝ ꯌꯦꯟꯆꯥꯡ ꯁꯥꯖꯕꯅꯦ ꯀꯥꯏꯗꯔꯣ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
ꯑꯪ ꯍꯖꯤꯦ ꯂ
ꯑꯁ ꯅꯣꯏꯦꯕꯅꯤ ꯌꯥꯔꯦ ꯌꯥꯗ꯭ꯔꯦ ꯏꯕꯦꯃ
ꯎꯝ
ꯍꯛꯆꯥꯡꯁꯦ ꯍꯌꯥꯔꯁꯥꯏꯁ ꯇꯧꯅꯤꯡꯉꯥꯏ ꯃꯇꯝꯁ ꯂꯩꯇꯕ ꯈꯪꯗ꯭ꯔꯦ ꯀꯃꯥꯏꯅ ꯇꯧꯗꯣꯏꯅꯣ ꯁꯤꯗꯣꯔꯦ
ꯇꯨꯅꯤ ꯃꯅꯥꯏ ꯌꯥꯗ ꯑꯃꯅꯤ ꯀꯣ
ꯎꯝ ꯑ ꯑꯩꯣꯏ
ꯑꯕ
ꯇꯌꯦ
ꯑꯣ
ꯇꯥꯕ꯭ꯔꯣ
ꯇꯥꯏꯌꯦ ꯇꯥꯏꯌꯦ
ꯑꯁ ꯊꯕꯛ ꯀꯥꯏ ꯇꯧꯁꯦ ꯒꯨꯍꯥꯇꯤꯗ ꯇꯧꯁꯦ ꯍꯥꯏꯔꯣ ꯑꯦ
ꯎꯝ ꯍꯣꯏ ꯌꯥꯔꯦ ꯈꯅꯁꯦ
ꯑꯣ ꯑꯁꯤꯃ ꯅꯣꯏ ꯄꯦꯔꯦꯟꯁ ꯍꯣꯏꯣꯏ ꯄꯦ ꯐꯤꯌꯥꯒꯤꯔꯣ
ꯈꯪꯗꯦ ꯑꯩ ꯄꯦꯔꯦꯟꯁ ꯍꯣꯏꯁꯦ ꯈꯪꯗꯦ ꯑꯗꯨ ꯑꯣꯏꯔꯁꯨ
ꯗꯗꯥ ꯅꯣꯏ ꯈꯪꯕꯜ ꯂꯩꯕꯗꯤꯗꯥꯛꯀꯣ
ꯎꯝ ꯑꯗꯨ ꯃꯣꯏꯁꯨ ꯑꯟꯅ ꯀꯧꯕ ꯀꯃ ꯀꯅꯤꯒ
ꯄꯥꯛꯅ ꯆꯤꯛꯑꯦ
ꯆꯩꯕ
ꯀꯥꯡꯅ ꯆꯤꯛꯑꯦ ꯍꯥꯏꯕ
ꯑꯣ ꯀꯥꯡ ꯌꯥꯝ ꯂꯩꯕ꯭ꯔꯣ
ꯑ ꯂꯩ ꯂꯩꯕꯅꯔ
ꯑꯥ ꯑꯉ ꯍꯧꯖꯤꯛꯀꯥꯟ ꯌꯥꯝ ꯐꯠꯇꯕꯅꯦ ꯃꯦꯂꯔꯤꯌꯥꯒꯨꯝꯕ
ꯍꯣꯏ ꯑꯁꯅꯅꯨꯡ ꯗꯥꯡꯒꯅ ꯗꯥꯡꯒꯗ ꯑꯩꯈꯣꯏꯗ ꯀꯥꯡ ꯂꯩꯕꯗꯣ ꯀꯤꯡꯅ ꯇꯨꯝꯗꯦ ꯑꯩ ꯀꯥꯡ ꯍꯥꯠꯂꯒ ꯂꯩꯕꯅꯦ ꯏꯃꯥꯟꯅꯕꯤ ꯑꯃ ꯏꯃꯥꯟꯅꯕꯤꯒꯒ ꯂꯩꯃꯤꯟꯅꯕꯗꯣ
ꯑ
ꯇꯨꯝꯃꯒ ꯇꯨꯝꯕꯒ ꯇꯨꯝꯕ ꯇꯨꯝꯃꯒ ꯀꯥꯡ ꯆꯤꯑꯁꯨ ꯃꯁꯨꯛ ꯍꯧꯒꯠꯂꯣꯏ ꯃꯥ ꯑꯗꯨꯝ ꯂꯦꯡꯒ ꯂꯩꯕꯗꯨꯅꯦꯕ ꯑꯩꯗꯤ ꯑꯗꯨꯝ ꯍꯧꯒꯠꯂꯒ ꯍꯥꯠꯄꯤꯌꯦꯕꯀꯣ
ꯑ‌ꯣ
ꯃꯥꯗꯤꯀꯣ ꯍꯥꯠꯂꯣꯏꯕ ꯑꯗꯨꯝ ꯂꯉꯒ ꯂꯩꯉ
ꯃꯥ ꯃꯥꯗꯤ ꯀꯥꯁꯤꯠꯇꯖꯥꯔꯣꯑꯣ ꯀꯣꯏꯅ‌ꯣ
ꯁꯤ ꯑꯦ ꯕꯥ ꯏꯤꯟ ꯏꯆꯤꯅ ꯃꯥꯗꯣ ꯍꯧꯒꯠꯇꯕ ꯏꯪ ꯏꯪ ꯇꯧꯔꯒ ꯇꯧꯋꯦꯕꯀꯣ ꯑꯗꯨꯒ ꯀꯉꯛꯑꯦ ꯂꯣꯏ ꯍꯥꯞꯄꯤꯑ‌ꯦꯕꯥ
ꯎꯝ ꯂꯣꯏꯔꯦ ꯀꯥꯡ ꯆꯦꯒ ꯇꯣꯡꯉꯝꯕꯗ ꯑꯩ ꯉꯍꯥꯛ ꯑꯦꯗꯥꯣꯏ
ꯍꯣꯏ ꯉꯛꯄꯅ ꯂꯣꯏꯔꯦ ꯉꯛꯄꯅ
ꯍ‌ꯦꯟꯃꯟꯃꯟꯗꯔꯣ
ꯍꯗꯧꯔꯦ
ꯀꯩꯁꯨ ꯇꯧꯗꯗ
ꯑꯣꯝ
ꯃꯥꯥꯡꯁꯦ ꯎꯔ ꯎꯔ ꯇꯔꯛꯄ
ꯑꯥ ꯀꯥꯡꯁꯦ ꯍꯧꯃꯟꯕꯒꯤꯅꯦ ꯇꯟꯕꯅꯅꯦ ꯑꯗꯣ ꯑꯩꯗꯤ ꯀꯥꯡꯁꯦ ꯍꯥꯠꯄꯒꯤ ꯄꯥꯛꯃꯤꯟꯅꯗꯕ꯭ꯔꯥ
ꯄꯤꯔꯤ
ꯀꯥꯡꯁꯦ ꯌꯥꯝ ꯍꯧꯋꯦꯕ ꯑꯃꯨ ꯑꯒꯨꯝꯕ ꯍꯥꯠꯂꯦꯕ ꯄꯥꯛ ꯄꯥꯛ ꯍꯥꯠꯄ ꯉꯝꯗ꯭ꯔꯦꯕ
ꯑꯣ ꯑꯩ ꯑꯗꯨ ꯈꯪꯗꯦ ꯑꯩꯈꯣꯏꯗꯤ ꯍꯥꯠꯄ ꯉꯝꯃꯤꯗ
ꯊꯣꯏ
ꯀꯣꯏꯗꯥꯛ ꯄ ꯉꯃꯦꯕ
ꯊꯃꯣꯏ ꯌꯥꯝꯣꯏꯗꯤ ꯆꯥꯎꯋꯦ ꯑꯩꯗꯤ ꯌꯥꯝ ꯄꯤꯛꯑꯦꯕ
ꯑꯦ ꯄꯤꯔꯁꯨꯕꯒꯤꯅꯣ ꯀꯥꯡꯅ ꯉꯝꯕ꯭ꯔꯣ ꯑꯩꯁꯦ
ꯍꯪꯗꯦ ꯑꯩꯗꯤ ꯁꯨꯝꯍꯪꯗꯦ ꯁ
ꯇꯥꯡꯉ ꯅ ꯉꯝꯕꯗꯤꯕꯕꯅꯥꯁꯨꯜꯨꯣ ꯑꯣꯏꯔꯦꯁꯦ
ꯍꯥꯏꯗꯤꯅꯦ ꯅꯨꯡꯉꯥꯏꯇꯕ ꯄꯣꯛꯑꯦꯕ ꯑꯗꯨꯝꯗꯨꯒ ꯍꯥꯠꯄꯁꯨꯅꯦ ꯄꯥꯛꯂꯝꯝꯗꯦꯕ ꯑꯩ ꯈꯪꯗꯕ
ꯅꯣꯏ ꯅ
ꯎꯝ
ꯍꯖꯗ꯭ꯔꯦ ꯍꯦꯜꯂꯤ
ꯀꯩꯅꯣ ꯐꯖꯠꯇ꯭ꯔꯦ ꯍꯥꯏꯁꯤꯕꯨ
ꯑꯁ ꯈꯪꯗꯦꯗꯤ ꯑꯩ ꯍꯃꯥꯡꯗꯦ ꯂꯣꯏꯔꯦ ꯂꯣꯏꯔꯦ ꯂꯣꯏꯦ ꯂꯣꯏꯔꯦ ꯂꯣꯏꯔꯦ
ꯑ ꯌꯥꯝ ꯆꯥꯏ ꯑꯁꯦꯖ ꯈꯨ ꯁꯥꯥ ꯃꯅꯦ
ꯑꯩꯒꯤ ꯀꯣꯂ ꯔꯕꯣꯁ ꯀꯩꯝ ꯊꯣꯛꯇ꯭ꯔꯦ ꯍꯥꯏꯕꯅꯣ ꯑꯩꯃꯟꯕꯤꯕꯤ
ꯀꯩꯕ
ꯀꯣꯏꯔꯕꯨ ꯁꯨꯇ꯭ꯔꯦꯕꯟꯗꯦ
ꯎꯝ
ꯑ ꯌꯦꯡꯉꯣ ꯑꯩꯒꯤ ꯅꯥꯀꯣꯡꯒꯤ ꯃꯈꯥꯗꯣ ꯑꯗꯨꯗ ꯀꯩꯅꯣ ꯑꯣ ꯇꯔꯛꯄ
ꯑꯥ
ꯃ ꯑꯩꯈꯣꯏꯅ ꯀꯩꯅꯣ ꯀꯕ ꯀ ꯇꯧꯕꯧꯕꯗꯣ ꯑꯗꯨꯒꯕ
ꯑꯥ ꯅꯪ ꯀꯥꯏꯗ ꯂꯩꯒꯦ
ꯑꯁ ꯐꯣꯟꯗꯨꯁꯨ ꯍꯨꯃꯛꯑꯇ ꯉꯥꯏꯔꯦ
ꯑꯣ ꯃꯪ ꯀꯥꯏꯦꯕꯩꯒꯦ
ꯑꯩ ꯁꯤꯗ ꯂꯩ ꯃꯄꯥꯟꯗ
ꯑ ꯀꯩꯅꯣ ꯏꯃꯥꯟꯅꯅꯕ ꯃꯤꯁꯦ ꯊꯥꯔꯒꯦ ꯅ ꯌꯗ ꯆꯪꯉꯨꯅꯣ
ꯍꯥꯥ
ꯔꯨꯅ ꯆ ꯃꯅꯤ ꯁꯔꯦ ꯑꯦ ꯏꯃꯥꯟꯅꯕꯤ ꯑꯃꯅ ꯑꯃꯣꯏ ꯈꯪꯕꯗ ꯅꯨꯡꯉꯥꯏꯇꯕ ꯀꯩꯅꯣ ꯅꯪ ꯀꯧꯋꯦ ꯅꯉꯣꯟꯗꯁꯝꯅꯤꯡꯉꯥꯏꯔ ꯀꯩꯅꯣ
ꯀꯅꯥꯅꯣ
ꯎꯝ ꯑꯈꯪ ꯂꯤꯅ ꯉꯁꯥꯏ ꯃꯤꯁꯤ ꯁꯥꯅꯅꯤ ꯃꯥꯅ ꯌꯥꯝ ꯁꯥꯏꯌꯦ ꯁꯤꯗꯁꯨ ꯈꯥꯡꯕꯁꯦ ꯉꯝꯗ꯭ꯔꯕꯅꯦ ꯑꯦ
ꯑꯗꯨ ꯃꯅꯨꯡꯗ ꯂꯩꯔꯦ ꯈꯔ ꯐꯕ ꯃꯄꯥꯟꯗ ꯁꯤ ꯀꯩꯅꯣ ꯀꯣꯔꯤꯗꯣꯔꯗ ꯂꯩꯕꯗꯣ ꯁꯥ ꯑꯃ ꯇꯧꯋꯦꯕ
ꯑꯕꯅꯦ ꯑꯩꯈꯣꯏꯁꯨ ꯃꯄꯥꯟꯗ ꯍꯥꯏꯗꯤ ꯐꯤꯟꯒꯨꯝꯕ ꯂꯩꯇꯕꯅꯤꯅꯅꯦ
ꯑ
ꯍꯥꯛꯑꯅꯦꯕ ꯑꯗꯨꯅꯨꯡꯁꯥꯡꯕ ꯐꯪꯁꯤꯦ ꯁꯥꯕꯅꯁꯨ ꯁꯤꯌꯦꯦ ꯍꯥꯡ ꯂꯥꯛꯄ ꯉꯝꯗ꯭ꯔꯦ ꯎ ꯅꯪ ꯊꯤꯕꯅ ꯀꯣꯏ ꯍꯥꯏꯥꯏꯗꯈ꯭ꯔꯣ ꯑꯁ
ꯅꯣꯏ ꯑꯗꯨꯗꯤ ꯂꯩꯕꯗꯣ ꯖꯒꯥꯗꯣ ꯅꯥꯟꯕ꯭ꯔꯥ
ꯅꯅꯥꯍꯥꯟꯟꯗꯦꯗ ꯈꯪꯗꯦ ꯀꯃꯥꯏꯅꯗꯣꯏꯅꯣ ꯅꯥꯗ ꯍꯥꯏꯗꯣꯏꯅꯣ ꯅꯍꯥꯟꯗ ꯍꯥꯏꯗꯣꯏꯅꯣ ꯅꯣꯏ ꯀꯃꯥꯏꯅ ꯇꯧꯒꯦ
ꯑꯁ ꯈꯃꯨꯡꯗꯨꯗ ꯀꯃꯥꯏꯅ ꯍꯥꯏꯗꯣꯏꯔ
ꯍꯣꯏꯁꯨ ꯒ꯭ꯌꯥꯟ ꯃꯦꯟ ꯇꯥꯔꯦ ꯑꯃꯨꯛꯃꯨꯛꯇꯤ ꯍꯥꯏꯗꯤ ꯍꯧꯖꯤꯛꯀꯤ ꯑꯣꯏꯅꯗꯤꯅꯦ ꯃꯤꯁꯦ ꯌꯥꯝ ꯌꯥꯝ ꯂꯩꯇꯕꯒꯤ ꯈꯔ ꯈꯔ ꯈꯔ ꯐꯩꯌꯦꯕ ꯅꯠꯇ꯭ꯔꯗꯤ ꯀꯩ ꯍꯥꯏꯥꯏꯅꯤ ꯃꯤ ꯈꯔ ꯂꯥꯛꯑꯗꯤꯅꯦ ꯃꯤ ꯍꯥꯏꯁꯤ ꯃꯤ ꯃꯈꯜꯒꯤ ꯌꯥꯝꯃꯤꯗꯅ ꯃꯥꯟꯅꯗꯦꯗꯅ ꯑꯗꯨꯗꯨꯅ ꯅꯩꯁꯤꯟꯅꯉ ꯃꯁꯥ ꯃꯁꯥꯁꯦ ꯀꯃꯥꯏꯅ ꯇꯧꯕꯪ ꯑꯗꯨ ꯍꯨꯟꯗꯣꯛꯑꯣꯏꯗꯕꯟꯅ ꯍꯨꯟꯗꯣꯛꯀꯅꯤ ꯍꯥꯏꯕꯗꯤ ꯐꯪꯗꯦ ꯆꯤꯡꯤꯟꯇꯥ ꯇ ꯃꯨ ꯀꯅꯥ ꯂꯣ
ꯀꯧ ꯁꯝꯂꯥꯏ ꯀꯧ ꯁꯝꯂꯥꯏ ꯀꯧꯁꯝꯂꯥꯏ ꯄꯥꯕ ꯍꯩꯕ꯭ꯔꯣ
ꯍꯌꯦ
ꯄꯥꯔꯣꯏꯅꯤ
ꯍꯪꯒꯦ ꯍꯩꯕ꯭ꯔꯣ
ꯑꯗꯨ ꯄꯥꯔꯛꯑꯣꯕ ꯑꯩ ꯑꯃꯨꯛ ꯄꯥꯔꯛꯀꯦꯕ
ꯑꯍꯥꯟꯕꯗꯅꯦ ꯎꯝ ꯀꯩꯅꯣ ꯎ ꯀꯣ ꯅꯤꯡ ꯆꯪꯒꯌꯥꯕ꯭ꯔꯣ ꯀ ꯁꯝ ꯂꯏ ꯃꯤ ꯃꯥ ꯄꯥ ꯅꯅꯥ ꯃꯥ ꯆꯤꯔ ꯆꯤꯟ ꯇꯤꯟ ꯍꯥꯏꯥꯕꯣ ꯆꯤꯜ ꯇꯤꯜ ꯍꯥꯕꯣ ꯆ ꯇꯧꯅꯦ ꯈꯥꯎ ꯉꯧ ꯑꯗꯨꯩꯗꯤ ꯈꯥꯎꯉꯧ ꯊꯧ ꯈꯧꯉꯧ ꯊꯧ ꯋꯥꯏ ꯌꯥꯡ ꯍꯨꯛ ꯏ ꯐꯝ ꯑꯠꯇꯌꯥ
ꯌꯥꯡꯍꯨ ꯎꯟ
ꯌꯥꯡ ꯎꯟ ꯏ ꯐ ꯑꯇꯤꯌꯥ ꯂꯩꯥꯏꯅꯥ ꯗꯩꯕꯤ ꯝ ꯔꯥꯏ ꯕꯥꯥ ꯒꯧꯗꯧꯕꯝ ꯅꯠꯇ꯭ꯔꯣ ꯅꯪ ꯑꯃꯨꯛ ꯍꯥꯏꯔꯛꯑꯣꯅꯦ ꯆꯨꯝꯕ꯭ꯔ ꯌꯦꯒꯅꯦ ꯅ ꯑꯗꯨꯝ ꯍꯥꯏꯔ ꯇꯥꯍꯧꯒꯦ ꯐꯖꯅ ꯑꯥꯎ
ꯊꯝ ꯂ
ꯍꯥꯏ ꯍꯥꯏ
ꯃꯠ ꯃꯠ
ꯑꯣ
ꯄꯥ
ꯎꯝ ꯎꯝ
ꯍꯧ ꯌꯥꯥꯡ
ꯍ ꯐ ꯎꯝ
ꯀꯔ ꯑꯣꯛꯁ꯭ꯔꯝ ꯂꯩꯥꯏꯄꯥꯟ ꯆꯗ ꯊ
ꯋꯥꯏ ꯌꯥꯡ
ꯍꯨ ꯎꯟ ꯏ ꯄꯝ ꯑꯠꯇꯤꯌꯥ ꯒꯣꯛ
ꯑꯝ
ꯎꯝ ꯔꯥꯏ
ꯎꯝ ꯎꯝ ꯎꯝ
ꯕꯜ
ꯆꯨꯝꯗꯕ꯭ꯔꯣ
ꯇꯃꯤꯃꯤ ꯇꯃꯤ ꯊꯃꯤ ꯍꯥꯏꯔꯣ
ꯕ ꯖꯤꯜꯗꯤꯜ ꯒꯧ ꯊꯧ ꯐꯝ
ꯎꯝ ꯑꯠꯇꯕꯤꯅ ꯑꯃꯨꯛ ꯍꯥꯏꯔꯛꯅꯦ ꯑꯗꯨꯗꯤ ꯅꯤꯡꯁꯤꯡꯈ꯭ꯔꯦ
ꯀꯨꯔꯤꯏ
ꯏꯟꯅꯛꯇꯣ
ꯑꯥꯇꯞ ꯏꯅꯞ ꯎꯞ ꯑꯦꯟꯅꯞ ꯌꯩꯅꯞ ꯆꯩꯩꯅꯞ ꯑꯩ ꯀꯧꯈ꯭ꯔꯦ
ꯆꯞꯅ ꯍꯥꯏꯔꯛꯑꯣ
ꯑ ꯑꯇꯞ
ꯑ
ꯏꯅ
ꯑꯥꯎ
ꯄꯅ
ꯎꯝ ꯎꯝ
ꯑ ꯆꯩꯅ ꯑꯗꯨꯒ ꯀꯔꯤ ꯀꯔꯤꯗ ꯀꯥꯎꯊꯣꯛꯈ꯭ꯔꯦ
ꯑꯣꯟꯅ
ꯑꯣꯟꯅ
ꯑꯗꯤ ꯁꯧꯅꯞ
ꯑꯣ ꯑꯣ ꯅ ꯁꯧꯅ ꯑꯩ ꯀꯥꯎꯊꯣꯛꯈ꯭ꯔꯦ ꯎꯔꯗꯤ ꯈꯪꯗꯦ ꯑꯩ ꯍꯥꯏꯕꯗꯤ ꯂꯥꯏꯔꯤꯛꯇꯨꯗ ꯀꯣ ꯎꯔ ꯌꯦꯡꯉꯗꯤ ꯈꯪꯒꯅꯤꯕ
ꯍ
ꯍꯥꯥ
ꯅꯣꯡ ꯅꯣꯡ
ꯑꯥ ꯇꯞ ꯏꯅꯞ ꯑꯣꯅꯞ ꯌꯩꯅꯞ ꯆꯩꯩꯅꯞ ꯁꯧꯅꯞ ꯁꯧꯅ ꯄꯩꯔꯥ
ꯑ ꯎꯞ ꯁꯥꯎꯅꯥ
ꯅꯪ ꯅꯪ ꯄꯥꯔꯛꯑꯣꯅꯤ
ꯑ
ꯑꯗ
ꯎꯝ
ꯏꯟꯅ ꯐ꯭ꯂ ꯂꯩꯔꯟꯅ
ꯑꯥ
ꯄꯨꯟꯅꯞ
ꯑꯥ
ꯌꯦꯅ ꯆꯩꯩꯅꯕ ꯑꯣꯟꯅ
ꯑꯩꯗꯤ ꯑꯗꯨꯒꯤ ꯐꯥꯎꯈ꯭ꯔꯦꯕ ꯑꯗꯨ ꯄ ꯍꯥꯏꯔꯛꯑꯣ
ꯑꯇꯥ ꯏꯟꯅ ꯎꯟꯅ ꯏꯟꯅ
ꯑꯥ
ꯩ ꯅ ꯑꯣꯟꯅ ꯁꯧꯥꯎꯅꯥ ꯑꯃꯗ ꯑꯃꯨꯛ ꯍꯥꯏꯔꯛꯀꯦ
ꯀꯩ
ꯑꯣ ꯀꯣꯟ ꯆ
ꯃꯤ ꯂꯣꯟ ꯁꯣ ꯄꯥꯂꯣꯟ ꯁꯣꯝ ꯃꯤ ꯂꯣꯟ ꯁꯣꯝ
ꯄꯜꯣꯟ ꯁꯨꯡ ꯅꯔꯣꯟ ꯁꯨꯡꯨꯝ
ꯏ ꯁꯣꯝ
ꯇꯤꯜꯂꯣꯟꯁꯨꯝ ꯑꯟꯑꯣꯗꯤꯕꯜ ꯉꯧꯂꯣꯟ ꯁꯨꯝ ꯋꯥꯏ ꯍꯤꯌꯥꯏ ꯋꯥ ꯍꯨꯛꯂꯣꯟꯁꯨꯝ ꯋꯥꯏꯂꯣꯟꯁꯨꯝ ꯁꯧ ꯂꯣꯟꯁꯨꯝ ꯅꯨꯡ ꯂꯣꯟꯁꯨꯝ ꯅꯨꯡ
ꯂꯣꯏꯔꯕ
ꯑꯧ
ꯑꯁ ꯅꯣꯏ ꯄꯦꯔꯦꯟꯁꯁꯦ ꯅꯣꯏ ꯄꯦꯔꯦꯟꯁꯁꯦ ꯍꯔꯥꯎꯔꯅꯤꯉꯣ
ꯂꯣꯏꯟ ꯆꯨꯝꯃꯝꯃꯅꯤ
ꯍꯣꯏ ꯆꯨꯝꯃꯦ ꯑꯁ ꯑꯩ ꯀꯥꯎꯈ꯭ꯔꯦꯕ ꯑꯗꯨꯒꯨꯝꯕꯗꯣ
ꯑꯣ ꯑꯁ ꯇꯜꯂꯦ ꯅꯪꯁꯦ ꯉꯟꯇꯥꯅ ꯑꯗꯨꯒꯨꯝꯕ ꯀꯥꯎꯔꯗꯤ ꯀꯃꯥꯏꯅ ꯇꯧꯗꯣꯏꯅꯣ ꯅꯪꯕꯣ
ꯇꯃꯛꯇꯕꯨ ꯀꯨꯏꯔꯦꯅ
ꯎꯝ ꯑꯩꯗꯤ ꯁꯨꯡ ꯀꯥꯎ ꯀꯥꯎꯗꯦ
ꯇꯤ ꯅꯣꯏꯗꯤ ꯑꯗꯨꯝ ꯅꯣꯏ ꯂꯣꯟꯗ ꯍꯥꯏꯔꯕꯅꯤꯅꯀꯣ ꯈꯪꯉꯔꯣꯏ ꯈꯪꯒꯅꯦꯕ ꯑꯩꯈꯣꯏꯗꯤ ꯈꯔ ꯁꯇ꯭ꯔꯒꯜ ꯇꯧꯋꯦ
ꯑꯣ
ꯑꯁꯁꯦ ꯀꯥ ꯆꯠꯁꯦ ꯆꯠꯔꯣꯏ ꯁꯔ ꯈꯪꯗꯦ ꯕꯤꯠ ꯂꯩꯦ
ꯆꯠꯂꯨꯍꯦ ꯃꯇꯝꯁꯦ ꯍꯥꯏꯗꯤ ꯁꯨꯔꯛꯀꯅꯤ ꯅꯣꯏ
ꯕꯤꯠ ꯂꯩꯇꯦꯕ ꯑꯦꯇꯦꯟꯗꯦꯟꯁꯅ ꯀꯤꯍꯜꯂꯦꯕ
ꯑꯥ
ꯐꯖꯅꯁꯨ ꯂꯧꯗꯦ